ꯑꯣ ꯍꯜꯂꯣ
ꯀꯦꯝ ꯇꯧꯗꯦ ꯅꯪꯗꯤ ꯇꯥꯕ꯭ꯔꯣ ꯑ ꯎꯝ ꯈꯔ ꯅꯨꯡꯉꯥꯏꯇꯕ ꯅꯦꯠ ꯑꯗꯨꯒꯤꯅꯦ
ꯀꯅꯥ ꯀꯅꯥ ꯂꯩꯅꯣ ꯎꯝ ꯃꯈꯣꯟ ꯌꯥꯝ ꯇꯥꯏꯅ
ꯑꯣ ꯍꯧꯖꯤꯛꯆꯦ ꯆꯥꯛꯁꯪꯗ ꯆꯥꯛ ꯏꯟꯖꯥꯡ ꯊꯣꯡꯕꯒꯤ ꯃꯌꯥꯝ ꯂꯩꯕ ꯄꯨꯟꯕ ꯑꯗꯨꯒꯤ
ꯎꯝ
ꯑꯗꯨꯒꯤꯅꯤꯗ
ꯀꯩꯩ ꯏꯟꯖꯥꯡ ꯊꯣꯡꯗꯣꯏꯅꯤ
ꯏꯟꯖꯥꯡꯕꯨꯗꯤ ꯊꯣꯡꯕ ꯂꯣꯏꯔꯦ ꯊꯔꯣꯏ ꯀꯛꯄꯑꯣ ꯀꯩ ꯀꯥꯡꯉꯧ ꯇꯧꯕꯩꯑꯣ ꯄꯨꯟꯕ ꯑꯗꯨꯏꯅꯤꯗ ꯊꯔꯣꯏ ꯍꯌꯦꯡꯒꯤ ꯍꯌꯦꯡꯒꯤ ꯀꯛꯄ
ꯎꯝ ꯊꯔꯣꯏ ꯀꯌꯥꯝ ꯆꯨꯞꯄ ꯉꯝꯒꯦ
ꯑꯁ ꯈꯪꯗꯦꯗ ꯃꯨꯠꯀꯤ ꯃꯇꯨꯡ ꯏꯜꯂꯦꯗ ꯑꯗꯨꯗꯤ
ꯑꯁ ꯊꯔꯣꯏ ꯆꯨꯞꯄꯁꯤꯁꯨ ꯃꯨꯠꯀꯤ ꯃꯇꯨꯡ ꯏꯟꯕ꯭ꯔꯣ
ꯑꯍꯣꯏ ꯉꯁꯤ ꯈꯔ ꯃꯨꯠ ꯐꯔꯗꯤ ꯎꯝ ꯀꯔꯤ ꯆꯥꯝꯃ ꯌꯥꯎꯕꯁꯨ ꯌꯥꯏ ꯍꯦ ꯍꯦ
ꯆꯨꯞꯊꯣꯛꯑꯣ ꯆꯨꯞꯊꯣꯛꯑꯣ ꯃꯌꯥꯝ
ꯈꯨꯊꯣꯡꯅꯁꯨ ꯆꯠꯂꯦ
ꯎꯝꯝ ꯍꯥꯎꯅꯦ ꯃꯤ ꯑ
ꯍꯣꯏ ꯃ ꯈꯔ ꯁꯥ ꯇꯥꯛ ꯇꯧꯔꯒꯀꯣ
ꯎꯝ
ꯃꯣꯔꯣꯛ ꯈꯔ ꯁꯥ ꯇꯛꯇꯕꯗꯗꯤ ꯍꯥꯎꯇꯦꯀꯣ ꯊꯔꯣꯏꯗꯤ
ꯍꯥꯎꯗ ꯑꯩꯗꯤ ꯊꯔꯣꯏ ꯑꯩꯈꯣꯏ ꯈꯪꯗꯦ ꯍꯤꯟꯖꯥꯡ ꯑꯩ ꯀꯩꯅꯣ ꯆꯪꯗ꯭ꯔꯤꯌꯦ ꯆꯥꯛꯈꯨꯝꯗ
ꯅꯨꯄꯥ ꯑꯣꯏꯕꯅꯤꯅ ꯆꯥꯛꯈꯨꯝ ꯆꯪꯗ꯭ꯔꯦ
ꯅꯨꯄꯥꯁꯨ ꯆꯪꯉꯤꯗ ꯆꯪꯕꯨꯗꯤ
ꯑꯗꯨ ꯑꯣꯏꯔꯁꯨ ꯊꯣꯡ ꯊꯥꯛꯄꯗꯤ ꯌꯥꯎꯔꯝꯃꯣꯏꯗ
ꯊꯣꯡꯉꯤꯍꯦ ꯃꯔꯛ ꯃꯔꯛꯇꯁꯨ ꯅꯨꯄꯤꯅ ꯍꯦꯟꯂꯁꯨ ꯅꯨꯄꯥꯁꯨ ꯊꯣꯡꯉꯤ ꯀꯩꯅꯣ
ꯅꯨꯄꯥꯅ ꯊꯣꯡꯕ ꯃꯇꯝꯗꯤ ꯀꯩ ꯃꯇꯝꯗ ꯊꯣꯡꯉꯤꯕ ꯅꯪ ꯅꯣꯏꯗꯤ
ꯃꯤ ꯂꯩꯇ꯭ꯔꯀꯥꯟꯗ ꯏꯊꯟ ꯂꯩꯔꯀꯥꯟꯗ ꯍꯥ ꯍꯥ
ꯑꯗꯨꯗꯤ ꯃꯤ ꯂꯩꯇꯕꯩꯅꯤꯅꯦ
ꯃꯤ ꯂꯩꯔ ꯀꯥꯟꯗ ꯍꯥꯏꯕꯅꯦ ꯑꯗꯨꯝ ꯅꯣꯡꯐꯗꯛ ꯊꯣꯡꯕ ꯌꯥꯏꯅ
ꯌꯥꯏ
ꯈꯔ ꯃꯇꯦꯡ ꯑꯣꯏꯅꯕ
ꯎꯝ ꯅꯨꯄꯤ ꯅꯨꯄꯥ ꯆꯞ ꯃꯥꯟꯅꯩ ꯀꯩꯅꯣ
ꯑꯗꯨꯅꯦ ꯊꯣꯡꯃꯜꯂꯁꯨ ꯇꯟꯕꯅꯦꯕ ꯏꯁꯥꯒꯤ ꯈꯨꯠ ꯆꯃꯜꯂꯁꯨ ꯍꯥꯎꯇꯕꯅꯦꯕ
ꯎꯝ
ꯊꯣꯡꯕ ꯍꯩꯕ꯭ꯔꯣ ꯅꯪꯗꯤ
ꯑꯗꯨꯝ ꯈꯔ ꯍꯥꯏꯗ
ꯈꯔ ꯑꯗꯨꯅ ꯊꯥꯖꯈꯤꯗ꯭ꯔꯦ ꯈꯔ ꯑꯗꯨꯅ ꯊꯥꯖꯈꯤꯗ꯭ꯔꯦ
ꯆꯥꯕ ꯌꯥꯕꯒꯤ ꯆꯥꯡꯗ ꯍꯩꯑꯦ ꯌꯥꯔꯦꯌꯦ
ꯌꯦꯔꯨꯝ ꯐꯨꯠꯄꯗꯤ ꯍꯥꯏꯩꯔꯝꯅꯤ
ꯑꯁ ꯌꯨꯝ ꯈꯨꯠꯄꯗꯤ ꯊꯕꯛ ꯅꯠꯇꯦꯗ
ꯔꯨꯝꯔꯨꯝ ꯐꯣꯠ ꯄꯨꯨꯅ ꯂꯣꯏꯔꯕꯅꯤ ꯅꯪꯗꯤ
ꯌꯥꯝꯝꯍꯦꯍꯦ ꯅꯪ ꯈꯪꯗꯕꯅꯤ
ꯀꯩꯀꯩ ꯊꯣꯡꯉꯤꯕ ꯑꯗꯨꯗꯤ ꯁꯥ ꯁꯥ ꯈꯛꯇ ꯊꯣꯡꯕ꯭ꯔꯣ ꯑꯗꯨꯗꯤ
ꯁꯥꯁꯨ ꯊꯣꯡꯉꯤ ꯉꯥꯁꯨ ꯊꯣꯡꯉꯤ ꯀꯥꯡꯁꯣꯏꯁꯨ ꯊꯣꯡꯕ ꯍꯩ
ꯌꯥꯝ ꯐꯩꯅꯦ ꯑꯗꯨꯗꯤ ꯈꯔ ꯊꯣꯡꯕꯤꯌꯨꯅꯦ ꯑꯩꯈꯣꯏꯒꯤꯁꯨ
ꯂꯥꯛꯑꯣ ꯂꯥꯛꯑꯣ ꯊꯝꯕꯤꯒꯦꯣ
ꯏꯟꯁꯥꯡ ꯒꯔ ꯍꯥꯎꯕ ꯊꯃꯒ ꯊꯤꯜꯂꯛꯑꯣꯅꯦ ꯑꯩꯈꯣꯏꯒꯤꯁꯨ
ꯉꯥꯏꯔꯝꯒꯦ ꯑꯁ ꯅꯪꯅ ꯊꯣꯡꯉꯗꯤ ꯏꯌꯥꯏ ꯌꯥꯏꯌꯦꯗ
ꯑꯣ
ꯁꯧꯈ꯭ꯔꯤ ꯑꯣꯏꯔꯁꯨ ꯆꯥꯔꯅꯤ ꯅꯪꯅ ꯊꯣꯡꯉꯗꯤ
ꯀꯜ ꯃꯣꯏ ꯆꯤꯡꯅ ꯀꯌꯥꯁꯁꯨꯒ
ꯑꯩꯈꯣꯏꯔꯣ ꯑꯁ ꯗꯥꯔꯖꯟ ꯑꯃꯁ ꯁꯋꯦ
ꯑꯩꯈꯣꯏꯒꯤ ꯀꯅꯥꯅ ꯌꯥꯝꯕꯅꯒꯦ ꯍꯥꯏꯔꯛꯑꯣ
ꯍꯥꯥ
ꯈꯣꯏꯒ ꯀꯅꯥꯅ ꯌꯥꯝꯕꯅ ꯌꯦꯡꯒꯦ ꯍꯥꯏꯔꯛꯑꯣꯕ ꯅꯣꯏꯒꯤꯗꯣ
ꯑꯩꯈꯣꯏ ꯗꯔꯖꯟ ꯑꯃ ꯁꯨꯔꯦ ꯍꯥꯏꯕ
ꯗꯔꯖꯟꯗ ꯀꯌꯥꯅꯣ
ꯇꯔꯥ ꯇꯔꯥꯅꯤꯊꯣꯏ
ꯑꯁꯦꯡꯕꯣ
ꯍꯣꯏ
ꯅꯨꯄꯤ ꯀꯌꯥ ꯅꯨꯄꯥ ꯀꯌꯥ
ꯅꯨꯄꯥ ꯅꯨꯄꯥ ꯃꯉꯥ ꯅꯨꯄꯤꯅ ꯇꯔꯦꯠ
ꯎꯝ ꯎꯝ ꯈꯣꯏꯗꯩꯗꯤ ꯅꯪꯅ ꯍꯦꯜꯂꯦ
ꯑꯩꯈꯣꯏꯅ ꯍꯦꯜꯂꯕ ꯄ꯭ꯔꯥꯏꯖ ꯄꯤꯌꯣ ꯑꯗꯨꯗꯤ
ꯀꯩꯅꯣ ꯄꯤꯒꯦ ꯎ ꯆꯣꯀ꯭ꯂꯦꯠ ꯍꯣꯏ ꯆꯣꯀ꯭ꯂꯦꯠ ꯑꯃ ꯄꯤꯕꯤꯒꯦ
ꯑꯁ ꯆꯣꯀ꯭ꯂꯦꯠꯇꯗꯤ ꯆꯣꯀ꯭ꯂꯦꯠ ꯗꯦꯗ ꯄꯤꯒꯗꯕꯅꯤꯌꯦ ꯑꯇꯣꯞꯄ ꯄꯤꯌꯣ ꯑꯁ
ꯆꯣꯀ꯭ꯂꯦꯠꯇꯗꯤ ꯅꯠꯇ꯭ꯔꯁꯨ ꯆꯣꯀ꯭ꯂꯦꯠ ꯆꯥꯕ ꯌꯥꯏ ꯀꯩꯅꯣ
ꯄꯥꯝꯗꯕ ꯑꯩꯈꯣꯏꯗꯤ
ꯀꯩ ꯄꯥꯝꯃꯤꯅꯣ
ꯈꯪꯗꯦꯗ ꯑꯇꯣꯞꯄ ꯑꯣꯏꯔꯗꯤ ꯌꯥꯔꯦ ꯆꯣꯀ꯭ꯂꯦꯠ ꯅꯠꯇꯕ ꯁꯨꯛꯂꯤ ꯐꯤ ꯆꯥꯃꯜꯂꯗꯤ ꯌꯥꯝ ꯄꯨꯝꯃꯦꯕ ꯌꯥꯗꯦꯕ
ꯑꯗꯨ ꯅꯣꯏ ꯀꯩꯅꯣꯗꯤ ꯅꯣꯏ ꯅꯣꯏ ꯃꯤ ꯃꯌꯥꯝꯅꯣ ꯀꯥꯏ ꯀꯥꯏ ꯆꯈ꯭ꯔꯕ
ꯃꯄꯥꯟꯗ ꯇꯤꯚꯤ ꯌꯦꯡꯕ ꯌꯥꯎ ꯋꯥꯋꯀꯤꯡ ꯆꯠꯈꯤꯕ ꯌꯥꯎ ꯁ ꯍꯣꯏ ꯄꯨꯅꯗꯤ ꯂꯩꯌꯦꯦ ꯍꯣꯏ
ꯎꯝ ꯇꯣꯉꯥꯟ ꯇꯣꯉꯥꯟꯅ ꯂꯩꯕ ꯌꯥꯎꯗꯦ
ꯎꯝ ꯌꯥꯎꯗ꯭ꯔꯤꯌꯦ
ꯍꯝ ꯅꯨꯡꯉꯥꯏꯔꯝꯅꯤꯅꯦ ꯑꯗꯨꯗꯤ
ꯍꯣꯏ ꯀꯦꯑꯦ ꯀꯦꯝꯄꯤꯡ ꯇꯧꯕꯒ ꯆꯞ ꯃꯥꯟꯅꯩꯌꯦ
ꯍꯣꯏ ꯅꯣꯏ ꯌꯨꯝꯗ ꯃꯤ ꯈꯠꯅꯕ ꯍꯧꯕ ꯉꯝꯃꯔꯣꯏꯍ ꯀꯅꯥꯝꯇ
ꯎꯝ ꯍꯣꯁꯇꯦꯜ ꯒꯤ ꯇꯥꯏꯞꯇꯅꯦ ꯑꯩꯈꯣꯏꯗꯤ
ꯑꯗꯨꯗꯤ ꯌꯨꯝ ꯌꯨꯝꯗꯤ ꯆꯥꯎꯔꯝꯒꯅꯤ
ꯑꯁ ꯌꯥꯝ ꯌꯥꯝ ꯅ ꯆꯥꯎꯕꯗꯤ ꯅꯠꯇꯦꯗ
ꯑꯗꯣ ꯃꯤ ꯌꯥꯝꯕꯅꯤꯅ ꯆꯥꯎꯗ꯭ꯔꯗꯤ
ꯂꯥꯏꯔꯔꯦ ꯆꯥꯎꯕ ꯉꯝꯗꯔꯦ ꯁꯥꯕ ꯉꯝꯗꯔꯦ ꯄꯩꯁꯥ ꯈꯤꯇꯪ ꯄꯤꯌꯣ
ꯄꯩꯁꯥ ꯊꯕꯛ ꯇꯧꯔꯒ ꯄꯩꯁꯥ ꯇꯥꯜꯂꯣ ꯑꯗꯨꯒ ꯌꯨꯝ ꯑꯆꯧ ꯑꯆꯧ ꯁꯥꯔꯣ
ꯑꯝ ꯅꯪ ꯀꯕꯛ ꯇꯧꯗ꯭ꯔꯣ ꯍꯥꯏꯁꯦ ꯅꯪꯉꯣꯟꯗꯒꯤ ꯂꯧꯔꯒꯦ ꯈꯜꯂꯒ ꯑꯩꯗꯤ ꯈꯔ ꯄꯨꯒꯦ ꯀꯩꯗꯣ ꯌꯥꯝ ꯂꯤꯛꯀꯅꯨ
ꯑꯩꯉꯣꯟꯗꯒꯤ ꯂꯧꯗ꯭ꯔꯁꯨ ꯂꯩꯔꯁꯨ ꯂꯥꯛꯑꯣ ꯈꯣꯏꯌꯨꯝꯗ ꯑꯣꯏꯅ ꯅꯪ
ꯑꯁ ꯑꯗꯨꯅ ꯐꯔꯗ꯭ꯔꯥ
ꯐꯔꯅꯤ ꯂꯥꯛꯑꯣ
ꯈꯔ ꯑꯋ ꯑꯋꯥꯕ ꯈꯔ ꯀꯣꯛꯑꯅꯦꯕꯀꯣ ꯂꯥꯛꯑꯒꯦ ꯀꯩꯀꯩ ꯄꯤꯖꯒꯦ ꯍꯥꯏꯕꯅꯣ
ꯅꯪ ꯅꯪ ꯆꯥꯅꯤꯡꯕ ꯄꯤꯖꯒꯦ ꯂꯥꯛꯑꯣ
ꯑꯁ ꯅꯪ ꯁꯥꯏ ꯂꯩꯔꯝꯅꯤꯗ
ꯑꯁ ꯀꯩꯅꯣ ꯅꯨꯄꯤꯕꯨ ꯄꯪꯀꯣꯏꯗ ꯀꯣꯏꯕ ꯌꯥꯕ꯭ꯔꯣ
ꯑꯩ ꯑꯩ ꯑꯩꯕꯨ ꯑꯇꯣꯟꯕꯤ ꯑꯣꯏꯍꯟꯒꯦ ꯍꯥꯏꯕ
ꯅꯣ ꯅꯣ ꯅꯣ ꯑꯣꯏꯍꯜꯂꯦꯏ ꯑꯍꯟ ꯑꯣꯏꯍꯟꯒꯅꯤ
ꯑꯇꯣꯝꯕꯤꯒꯤ ꯇꯥꯏꯜ ꯇꯥꯏꯇꯜꯗꯤ ꯐꯪꯅꯤꯡꯗꯦꯗ
ꯍꯦꯍꯦ ꯑꯣꯏ ꯍꯜꯂꯣꯏꯌꯦ ꯑꯍꯟ ꯑꯣꯏꯍꯟꯗꯣꯏꯅꯦ ꯑꯩꯕꯨ ꯅꯨꯄꯤ ꯄꯪꯊꯤ ꯊꯤꯗꯧꯕꯩ ꯇꯥꯏꯞꯇ ꯑꯃ ꯊꯤꯔꯗꯤ ꯌꯥꯔꯦ ꯀꯩꯅꯣ
ꯑꯍꯟ ꯑꯍꯟ ꯑꯣꯏꯅꯤꯀꯣ ꯑꯩꯗꯤ
ꯍꯣꯏ ꯑꯍꯟ ꯑꯣꯏꯗꯣꯏꯅꯦ ꯅꯪ
ꯑꯟ ꯁꯥꯊꯤꯕꯤ ꯑꯣꯏꯅꯤ ꯑꯩꯗꯤ
ꯁꯥꯊꯤꯕꯤ ꯑꯣꯏꯔꯁꯨ ꯌꯥꯏ ꯁꯥꯊꯤꯗꯕꯤ ꯑꯣꯏꯔꯁꯨ ꯌꯥꯏ
ꯑꯍꯥꯟ ꯑꯣꯏꯔꯗꯤ ꯑꯗꯨꯝ ꯌꯥꯔꯕ ꯍꯥꯏꯁꯦ
ꯍꯣꯏ ꯌꯥꯏ
ꯅꯪꯒꯤꯁꯦ ꯑꯩꯅ ꯑꯍꯥꯟ ꯍꯥꯏꯔꯗꯤ ꯈꯔꯗꯤ ꯂꯧ ꯇꯥꯔꯤꯅꯦ ꯅꯪꯒꯤꯁꯦ
ꯎꯝ ꯅꯪ ꯍꯥꯏꯕ ꯈꯔ ꯂꯧꯕ ꯇꯥꯔꯦ
ꯅꯨꯄꯤ ꯀꯌꯥ ꯂꯣꯟꯒꯦ ꯍꯥꯏꯅꯣ ꯅꯪ
ꯂꯣꯜꯂꯣꯏꯌꯦ ꯅꯪ ꯈꯛꯇ ꯂꯧ ꯂꯣꯟꯗꯣꯏꯅꯦ
ꯊꯥꯖꯕ ꯈꯔ ꯋꯥꯠꯂꯤꯗ
ꯑꯁꯦꯡꯕꯅꯤꯗ ꯅꯨꯄꯤꯕꯨ ꯀꯩꯅꯣ ꯃꯌꯥꯝ ꯊꯤꯕ ꯌꯥꯕ꯭ꯔꯣ ꯑꯃꯈꯛ ꯊꯤꯔꯗꯤ ꯌꯥꯔꯦ
ꯍꯧꯖꯤꯛꯀꯥꯟꯗꯤ ꯄꯥꯡꯂꯧꯗ ꯂꯧꯅꯩꯗ
ꯍꯧꯖꯤꯛꯀꯥꯟꯒꯤ ꯄꯪꯂꯧ ꯂꯧꯕꯗꯣ ꯑꯩ ꯌꯥꯎꯗꯦꯕ
ꯅꯪꯗꯤ ꯀꯩ ꯌꯥꯝꯅ ꯆꯝꯕ ꯏꯅꯣꯁꯦꯟ ꯑꯣꯏꯕ ꯑꯗꯨ ꯇꯥꯏꯞꯕ꯭ꯔꯣ ꯑꯩ ꯌꯥ ꯑꯩ ꯌꯥꯏ ꯌꯥꯏ ꯑꯩꯗꯤ ꯄꯥꯝꯗꯦ
ꯏꯅꯣꯁꯦꯟ ꯅꯣꯏꯕ ꯅꯨꯄꯥ ꯄꯥꯝꯗꯦ ꯍꯥꯏꯗꯤ
ꯅꯪꯅ ꯀꯌꯥ ꯁꯨꯕ ꯑꯣꯏꯒꯦꯕ
ꯑꯩꯔꯣ
ꯎꯝꯝ
ꯇꯔꯦꯠꯇ
ꯎꯝ ꯑꯩꯈꯣꯏꯒꯤꯗꯤ ꯅꯨꯄꯤ ꯅꯨꯄꯤ ꯇꯔꯦꯠ ꯑꯣꯏꯌꯦ ꯅꯨꯄꯥ ꯑꯅꯤ
ꯑꯁ ꯅꯣꯏꯁꯨ ꯗꯔꯖꯟ ꯍꯥ ꯍꯥꯐ ꯗꯔꯖꯟꯅꯦ
ꯍꯣꯏ
ꯅꯨꯄꯤ ꯌꯥꯝꯃꯗꯤ ꯋꯥ ꯌꯥꯝꯃꯝꯅꯤ ꯀꯣ
ꯍꯧꯖꯤꯛꯇꯤ ꯌꯥꯝꯗ꯭ꯔꯦ ꯍꯧꯖꯤꯛꯇꯤ ꯀꯅꯥꯝꯇ ꯂꯩꯇ꯭ꯔꯦ ꯂꯨꯍꯣꯡꯈ꯭ꯔꯦ ꯂꯣꯏꯅꯃꯛ
ꯑꯣ ꯅꯪꯉꯣꯟꯗꯤ ꯂꯣꯏꯅ ꯍꯟꯕ꯭ꯔꯥ
ꯍꯣꯏ ꯑꯩꯅ ꯂꯥꯁꯅꯦ
ꯑꯣ
ꯈ꯭ꯋꯥꯏꯒꯤ ꯇꯣꯟꯕ
ꯍꯣꯏ ꯑꯇꯣꯝꯕ
ꯅꯪꯅ ꯇꯣꯝꯕ ꯇꯥꯔꯦꯅꯦ ꯑꯗꯨꯗꯤ ꯎꯝ ꯃꯊꯛꯇ ꯄꯥꯃ
ꯍꯣꯏ
ꯑꯣ ꯅꯣꯏꯗꯗꯥꯗꯤ ꯑꯗꯨꯗꯤ ꯃꯁꯛ ꯐꯖꯕ ꯅꯣꯏ ꯗꯗꯥꯗꯤ
ꯐꯥꯖꯩꯌꯦ
ꯅꯪꯉꯣꯟꯗꯤ ꯌꯦꯡꯕ꯭ꯔꯣ ꯀꯃꯥꯏꯅ ꯇꯧꯒꯦ
ꯃꯅꯦꯌꯦ
ꯑꯁ ꯈꯔ ꯍꯦꯜꯂꯗꯤ ꯅꯣꯏꯗꯥꯥꯗ ꯉꯥꯈꯣꯏꯗ ꯂꯩꯔꯒꯦ ꯍꯥꯏꯔꯒ
ꯀꯔꯤꯅꯣ ꯑꯩꯉꯣꯟꯗ ꯍꯧꯖꯤꯛꯇ ꯂꯩꯔ ꯂꯩꯔꯒꯦ ꯍꯥꯏꯔꯒꯅ ꯈꯣꯏꯗꯥꯗ ꯑꯃꯨꯛ
ꯅꯣꯏ ꯑꯅꯤ ꯃꯔꯛꯇꯤ ꯃꯁꯛ ꯈꯔ ꯐꯖꯕꯗꯣ ꯑꯩꯅ ꯄꯥꯝꯕ
ꯑꯩꯣꯏꯅꯤꯗꯤ ꯃꯅꯦꯌꯦ
ꯍꯁ ꯃꯥꯟꯅꯔꯗꯤ ꯑꯁ ꯈꯪꯉꯣꯏꯅꯦ ꯅꯔꯕꯥꯁ ꯆꯠꯀꯅꯤꯅꯦ
ꯅꯠꯇꯦ ꯃꯁꯛ ꯃꯥꯟꯅꯩ ꯍꯥꯏꯕ ꯅꯠꯇꯕ ꯐꯖꯕ ꯃꯥꯟꯅꯩ ꯍꯥꯏ
ꯑꯣ ꯑꯣ ꯑꯣ ꯑꯗꯨ ꯍꯥꯏꯕꯔꯣ ꯑꯗꯨꯗꯤ ꯑꯅꯤꯃꯛ ꯄꯥꯎꯝꯃꯛ ꯅꯤꯅꯦ ꯑꯩꯗꯤ
ꯑꯁ ꯅꯪꯁꯤꯗꯤ
ꯑꯩꯗꯤ ꯃꯁꯛ ꯐꯖꯕꯁꯦ ꯌꯥꯝ ꯄꯥꯝꯃꯦꯕ
ꯅꯪꯁꯨ ꯐꯖꯕꯗꯤ ꯄꯥꯝꯃꯝꯅꯤꯗ
ꯐꯖꯕ ꯄꯥꯝꯗꯕ ꯀꯅꯥ ꯂꯩꯒꯦꯅꯦ
ꯑꯗꯨꯅꯦꯕ ꯑꯩꯁꯨ ꯐꯖꯕ ꯄꯥꯝꯃꯦꯕ ꯅꯪꯗꯧꯅ
ꯃꯁꯛ ꯐꯖꯗꯗꯤ ꯄꯥꯝꯗꯦꯕ ꯑꯩꯗꯤ
ꯎꯝ ꯐꯖꯕ ꯊꯤꯌꯣ ꯐꯖꯕ ꯐꯖꯕ ꯅꯨꯄꯥ ꯀꯣꯌꯣ
ꯈꯪꯗꯦꯅꯦ ꯑꯩ ꯑꯩ ꯐꯖꯕꯅꯤꯅ ꯑꯩ ꯅꯨꯄꯥ ꯐꯖꯕ ꯐꯪꯉꯣꯏꯗ꯭ꯔꯥꯅ ꯄꯥꯈꯠꯂꯤꯕ
ꯍꯣꯏ ꯑꯗꯨꯕꯨꯗꯤ ꯅꯨꯄꯤ ꯃꯁꯛ ꯐꯖꯔꯗꯤ ꯅꯨꯄꯥ ꯑꯊꯤꯕ ꯐꯪꯕꯅꯦ
ꯑꯗꯨ ꯑꯗꯨꯃꯥꯏꯅ ꯍꯥꯏꯅꯩꯌꯦꯕ ꯃꯤꯅ
ꯎꯝ ꯑꯗꯤ ꯆꯦꯛꯁ ꯆꯦꯛꯦꯛꯁꯟ ꯂꯦꯅ
ꯑꯗꯨ ꯅꯪꯗꯤ ꯐꯖꯕ ꯀ꯭ꯂꯥꯁꯇ ꯂꯩꯕ꯭ꯔꯥ ꯅꯠꯇ꯭ꯔꯒ ꯊꯤꯕꯒꯤ ꯀ꯭ꯂꯥꯁꯇ ꯂꯩꯕ꯭ꯔꯥ ꯃꯌꯥꯏꯗ ꯂꯩꯕ꯭ꯔꯣ
ꯑꯗꯨꯝ ꯀꯨꯆꯨ ꯃꯨꯔꯁꯨ ꯀꯩ ꯍꯦꯟꯁꯝ ꯂꯨꯛ ꯂꯩꯕ ꯂꯩꯗꯅ
ꯎꯝ ꯀꯆꯨꯃꯨꯕ ꯍꯦꯟ ꯍꯦꯟ ꯀꯨꯆꯨ ꯃꯨꯕ ꯍꯦꯟꯁꯝ ꯂꯨꯛ ꯄꯥꯝꯃꯤꯔꯣ
ꯀꯨꯆꯨ ꯌꯥꯝꯅ ꯉꯧꯗ꯭ꯔꯁꯨ ꯑꯦ ꯅꯨꯄꯥ ꯊꯣꯛꯄꯒꯤ ꯁꯛꯇ ꯔꯥꯁꯤꯗꯣ ꯂꯩꯗꯅ ꯃꯨꯔꯁꯨ ꯃꯝꯗ꯭ꯔꯗꯤ ꯌꯥꯔꯦꯕ
ꯑꯣ ꯍꯩꯔꯦ ꯍꯩꯔꯦ ꯋꯥꯉꯥꯡꯕ ꯌꯥꯝ
ꯅꯪꯗꯤ ꯀꯨꯆꯨ ꯉꯧꯕ ꯂꯩꯏꯁꯥꯕꯤ ꯄꯥꯝꯕ꯭ꯔꯥ ꯑꯃꯨꯕ ꯄꯥꯝꯕ꯭ꯔꯣ ꯃꯨꯔꯒꯅ ꯁꯤ ꯂꯩꯕ ꯄꯥꯝꯕ꯭ꯔꯣ
ꯃꯨꯔꯒ ꯔꯁꯤ ꯂꯩꯕ ꯄꯥꯝꯗꯦ ꯑꯩꯗꯤ ꯉꯧꯔꯒ ꯔꯁꯤ ꯔꯁꯤ ꯂꯩꯖꯕ ꯄꯥꯝꯃꯦ
ꯑꯁ ꯑꯗꯨꯗꯤ ꯌꯥꯝ ꯈꯦꯠꯅꯔꯦꯅꯦ ꯅꯪꯅ ꯄꯥꯝꯃꯤꯁꯤꯒ ꯑꯩꯅ ꯄꯥꯝꯃꯤꯁꯤꯒ
ꯎꯝ
ꯑꯩꯗꯤ ꯈꯔ ꯃꯨ ꯇꯛ ꯇꯧꯔꯒ ꯔꯥꯁꯤ ꯌꯥꯝ ꯂꯩꯕꯤꯗꯨꯅꯦꯕ
ꯔꯁꯤ ꯀꯌꯥꯝ ꯂꯩꯒꯦ
ꯑꯁ ꯔꯥꯁꯤꯕꯨꯗꯤ ꯑꯁ ꯍꯥꯏꯕ ꯉꯝꯗ꯭ꯔꯦꯗ ꯌꯥꯝꯃꯟꯗꯅ
ꯑꯝꯇ ꯑꯝ ꯑꯝꯇ ꯌꯦꯡꯅꯤꯡꯈ꯭ꯔꯦꯗ ꯅꯪ ꯉꯁꯤ ꯂꯩꯕꯗꯣ ꯀꯌꯥꯝ ꯂꯩꯕꯅꯣ ꯍꯥꯢꯅ
ꯑꯣ ꯃꯪꯗ ꯂꯥꯛꯀꯦ
ꯑꯁ ꯃꯪꯗ ꯂꯥꯛꯇ꯭ꯔꯁꯨ ꯇꯥꯏꯕꯪꯗ ꯂꯥꯛꯄ ꯌꯥꯏ ꯀꯩꯅꯣ
ꯃꯪꯒꯤ ꯃꯪꯗ ꯌꯦꯡꯍꯜꯂꯒꯦ ꯎꯄꯥꯏ ꯂꯩꯇ꯭ꯔꯦꯕ
ꯇꯟꯂꯦ ꯍꯦ ꯅꯪ
ꯑꯁꯦꯡꯕ ꯎꯔꯗꯤ ꯅꯪ ꯉꯥꯎꯈꯤꯅꯤ
ꯉꯥꯎꯕ ꯌꯦꯡꯁꯤꯅꯦ
ꯉꯥꯎꯕꯗꯤ ꯑꯩ ꯄꯩꯁꯥ ꯂꯩꯇꯦꯕ ꯅꯪ ꯂꯥꯏꯌꯦꯡꯅꯕ ꯄꯩꯁꯥ
ꯑꯩꯗꯤ ꯂꯩꯌꯦ ꯑꯩ ꯑꯗꯨꯝ ꯂꯥꯏꯌꯦꯡꯒꯦ
ꯉꯁꯥꯏ ꯗꯤ ꯄꯩꯁꯥ ꯂꯩꯇꯕ ꯁꯥꯔꯒ ꯍꯧꯖꯤꯛꯅ ꯄꯩꯁꯥ ꯂꯩꯌꯦ ꯂꯥꯏꯌꯦꯡꯅꯕ ꯀꯥꯏ ꯑꯃꯨꯛ ꯍꯥꯏꯔꯛꯏꯅꯦ
ꯉꯁꯥꯏ ꯗꯣ ꯅꯪ ꯄꯤꯅꯤꯡꯗꯕꯩꯔꯣ
ꯌꯥꯝ ꯂꯤꯛꯅꯨꯗ ꯄꯥꯈꯪꯅ
ꯅꯪꯗꯤ ꯀꯩꯅꯣ ꯇꯧꯒꯦ ꯀꯩ ꯀꯩ ꯊꯕꯛ ꯇꯧꯒꯦ
ꯍꯧꯖꯤꯛ ꯄꯤ ꯀ ꯇ ꯍꯗꯔ ꯀꯩ ꯀꯩ ꯀꯩꯝ ꯇꯧꯁꯦ
ꯀꯣꯂꯦꯖ ꯂꯣꯏꯔꯕꯣ
ꯍꯣꯏ ꯑꯗꯨꯕꯨꯗꯤ ꯂꯣꯏꯔꯦ
ꯂꯣꯏꯔꯗꯤ ꯊꯕꯛ ꯊꯤꯖꯤꯜꯂꯣ ꯑꯩꯁꯨ ꯂꯣꯏꯔꯦ
ꯑꯣ ꯆꯤꯔꯤꯅ ꯀꯅ ꯍꯥꯏꯁꯨ
ꯀꯩꯔꯦꯠ ꯁꯤꯕ